ꯍꯜꯂꯣ ꯇꯥꯕ꯭ꯔꯣ
ꯍꯣꯏ ꯍꯣꯏ ꯇꯥꯏꯌꯦ
ꯑꯁ ꯀꯨꯏꯃꯜꯂꯦ ꯔꯤꯡ ꯆꯠꯄꯗꯣ
ꯎꯝ ꯑꯦ ꯃꯁꯤ ꯑꯅꯤ ꯄꯨꯡ ꯀꯌꯥꯃꯨꯛ ꯊꯥ ꯄꯨꯡ ꯀꯌꯥꯃꯨꯛ ꯈꯣꯏꯒꯦ ꯂꯧ ꯈꯣ ꯂꯧ ꯈꯣꯏꯕꯗꯨꯕꯣ
ꯁꯪꯉꯝꯗ ꯂꯧꯋꯦꯕ
ꯑꯩꯅ ꯍꯥꯏꯗꯤꯦ ꯄꯨꯡ ꯀꯌꯥꯃꯨꯛ ꯈꯣꯏꯒꯦ ꯍꯥꯏꯕꯒꯤꯅꯦ
ꯑꯁ ꯑꯩꯈꯣꯏꯕꯨꯗꯨꯗꯤ ꯀꯨꯏꯔꯦ ꯈꯣꯏꯕꯗꯣ ꯈꯣꯏꯕ ꯌꯥꯗꯕꯒꯤ ꯄꯨꯡ ꯕꯥꯔꯣ ꯃꯈꯥꯏ ꯑꯗꯨꯋꯥꯏꯗ ꯈꯣꯏꯕ ꯍꯧꯋꯦꯕꯀꯣ
ꯍꯣꯏ ꯆꯧꯔꯥꯛꯅ ꯀꯌꯥ ꯈꯣꯏꯒꯦꯕ
ꯍꯣꯏ ꯑꯗꯨ ꯑꯗꯨꯏꯐꯥꯎ ꯈꯣꯏꯌꯦꯕ ꯄꯨꯡ ꯃꯉꯥ ꯇꯔꯨꯛ ꯈꯑꯕ ꯑꯩꯈꯣꯏꯒꯤ ꯂꯧꯗꯨꯗꯤ
ꯅꯣꯡ ꯃꯄꯨꯡ ꯍꯥꯠꯇ꯭ꯔꯣ
ꯀꯥꯔꯤꯔ ꯈꯔꯅꯤꯅꯥꯁꯨꯣ ꯌꯥꯠ ꯇꯥꯗꯤꯌꯦ ꯑꯩꯅ ꯍꯥꯏꯔꯤꯁꯦ ꯇꯥꯏꯌꯦꯕ
ꯍꯣꯏꯅꯦ ꯑꯥꯗ ꯑꯩꯈꯣꯏ ꯂꯧꯒꯤ ꯆꯥꯗꯨ ꯍꯣꯠꯀꯦꯕ ꯍꯣꯏ
ꯆꯞ ꯃꯥꯟꯅꯩꯕ ꯆꯞ ꯃꯥꯟꯅꯩꯕ
ꯑꯁ ꯅꯪ ꯅꯪꯁꯨ
ꯀꯔꯤꯔꯥ
ꯍꯣꯏ ꯇꯥꯏꯕ
ꯇꯥꯗꯕ꯭ꯔꯣ
ꯑꯗꯣ ꯅꯣꯡ ꯅꯅꯤꯅꯤꯒꯤ ꯀꯩꯅꯣ ꯀꯌꯥ ꯄ ꯊ ꯃꯦ꯫
ꯍꯥꯏꯔꯣ ꯍꯥꯏꯔꯣ꯫ ꯇꯥꯏꯌꯦ꯫
ꯑꯣ ꯅꯣꯡ ꯅꯤꯅꯤꯒꯤ ꯀꯣꯏꯕ ꯑꯣ ꯄꯨꯡꯌꯥ꯫
ꯇꯥꯕ꯭ꯔꯣ꯫
ꯑꯃꯨꯛ ꯆꯪꯒꯦ ꯍꯥꯏ꯫
ꯑꯁ ꯅꯪ ꯒꯤ ꯅꯦ ꯋꯥꯥꯛ ꯑꯃꯨꯛ ꯍꯧꯥꯎꯔꯦ꯫ ꯅꯪꯒꯤ ꯅꯦꯠꯋꯥꯛꯇꯣ ꯍꯥꯟꯅ ꯁꯦꯝꯃꯣ꯫ ꯇꯥꯕ꯭ꯔꯣ꯫ ꯇꯥꯗꯕ꯭ꯔꯣ꯫
ꯍꯣꯏ ꯑꯃꯨꯛ ꯍꯥꯎ ꯑꯁꯣꯝꯅ ꯂꯥꯏꯔꯤꯛ ꯄꯥꯒꯗꯤ ꯍꯟꯗꯛ꯫
ꯑꯩ ꯑꯃꯨꯛ ꯁꯥꯎꯔꯛꯑꯅꯤ꯫
ꯈꯪꯉꯤꯅ ꯁꯤ ꯅꯨꯄꯥꯁꯤꯁꯨ ꯍꯦꯛꯇ꯫ ꯐꯣꯟ ꯄꯥꯏꯈꯠꯂꯦ ꯑꯩꯅ ꯂꯥꯏꯔꯤꯛ ꯄꯥ ꯑꯩꯅ ꯁꯝꯃꯒ꯫ ꯇꯥꯗꯕ꯭ꯔꯣ ꯇꯥꯕ꯭ꯔꯣ꯫
ꯎ
ꯇꯔꯕꯣ꯫
ꯇꯥꯔꯦ ꯇꯥꯔꯦ ꯇꯥꯔꯦ꯫
ꯑꯦ ꯑꯥ ꯑꯁ ꯁꯥꯏꯗꯥ꯫ ꯍꯜꯂꯣ꯫
ꯇꯥꯕ꯭ꯔꯣ꯫
ꯇꯥꯗꯕ ꯍꯣꯏ ꯇꯥꯏꯕ ꯇꯥꯏꯕ꯫
ꯆꯞꯄꯦꯕ ꯆꯞꯄꯦꯕ ꯑꯁ ꯒ꯭ꯌꯥꯟ ꯇꯥꯗꯦꯏ ꯅꯪ ꯁꯤꯗꯤ꯫
ꯇꯨꯝꯗꯔꯤꯗ꯫
ꯑꯩ ꯁꯥꯎꯁꯦ ꯅꯪ ꯄꯥꯝꯕ꯭ꯔꯣ꯫
ꯁꯥꯎꯔ ꯅꯪ ꯀꯩꯗꯧꯗꯣꯏꯅꯣ꯫
ꯀꯩ ꯍꯥꯏꯕ ꯍꯥꯏꯔꯣ ꯂꯧ ꯈꯣꯏꯕꯗꯣ ꯄꯨꯡ ꯀꯌꯥ꯫
ꯅꯣꯡ ꯅꯤꯡꯉꯤ ꯂꯧ ꯀꯣꯏꯕ꯭ꯔꯣ ꯄꯨꯡ ꯀꯌꯥꯃꯨꯛ ꯆꯪꯒꯦ ꯍꯥꯏꯕꯅꯤ ꯅ꯫
ꯆꯧꯔꯛꯅ꯫
ꯎ꯫ ꯑꯩꯅ ꯍꯥꯏꯔꯦꯗꯅ ꯄꯨꯡ ꯅꯣꯡꯃ ꯈꯣꯏꯕꯗꯨ ꯄꯨꯡ ꯇꯔꯨꯛ꯫ ꯇꯔꯦꯠꯀꯨꯝꯕ ꯈꯣꯏꯌꯦꯕ꯫ ꯑꯍꯥꯟꯕ ꯈꯣꯏꯕꯗꯣ ꯈꯣꯏꯕ ꯌꯥꯗꯗꯅ ꯊꯧꯔꯤ ꯆꯤꯡꯉꯒ꯫ ꯍꯣꯏꯌꯦ ꯍꯥꯏꯔꯒ ꯀꯔ꯫ ꯑꯩꯅ ꯍꯥꯏꯔꯦꯗꯅ ꯅꯨꯃꯤꯠ ꯑꯍꯥꯟꯕ꯫ ꯈꯣꯏꯕ ꯅꯨꯃꯤꯠꯇꯨ ꯄꯨꯡ ꯇꯔꯦꯠꯀꯨꯝꯕ ꯈꯣꯏꯌꯦ ꯑꯗꯨꯒ ꯑ꯫ ꯂꯥꯁꯇ ꯈꯣꯏꯕꯗꯨꯅ ꯄꯨꯡ ꯇꯔꯨꯛ ꯀꯨꯝꯕ ꯈꯣꯏꯌꯦ ꯍꯥꯏꯔꯤꯗꯨꯗꯤ ꯑꯩ꯫
ꯑꯗꯨꯗꯤ꯫ ꯇꯔꯦꯠ ꯅꯤꯄꯥꯜ ꯃꯥꯄꯜ ꯇꯔꯥ ꯇꯔꯥꯃꯥꯊꯣꯏ ꯇꯔꯥꯍꯨꯝꯗꯣꯏꯃꯨꯛ꯫ ꯈꯣꯏꯕ ꯀꯣ꯫
ꯑꯥ꯫
ꯂꯩꯃꯣ ꯑꯣꯏꯔꯒꯗꯤ ꯍꯣꯏ ꯐꯥꯔꯦꯗ꯫ ꯂꯤꯁꯤꯡ ꯑꯅꯤꯁꯨ ꯑꯗꯨꯝ ꯌꯥꯔꯦꯗ ꯅꯠꯇ꯭ꯔꯣ꯫
ꯑꯩꯅ ꯍꯥꯏꯔꯤꯁꯦ ꯅꯪ ꯒ꯭ꯌꯥꯟ ꯇꯥꯗꯦꯕ ꯑꯩꯅ ꯉꯁ꯭ꯋꯥꯏꯗꯒꯤ꯫ ꯁꯨꯃꯥꯏꯅ ꯍꯥꯏꯔꯦ ꯎꯝ ꯄꯨꯡ ꯄꯨꯡ ꯄꯨꯡ ꯑꯗꯨꯗ ꯑꯗꯨꯝ ꯂꯣꯏꯔꯣ ꯅꯪꯗꯤ꯫
ꯄꯨꯡ ꯆꯪꯉꯤꯗꯣ ꯀꯩꯅꯣꯅꯤꯗ ꯑꯗꯨꯗꯤ꯫ ꯑ ꯃꯣꯏ ꯈꯣꯏꯕ ꯌꯥꯗꯕꯒꯤ ꯑꯣꯏꯔꯔꯕꯅꯦ ꯄꯨꯡ ꯌꯥꯝ ꯆꯪꯉꯤꯗꯣ꯫
ꯑꯗꯨꯅꯦ ꯑꯩꯅ ꯍꯥꯏꯔꯤꯁꯦ ꯂꯧ ꯂꯧꯗꯣ ꯍꯣꯝꯕꯒꯤ ꯍꯣꯔꯁꯟ ꯍꯥꯟꯅ ꯆꯪꯕꯤꯕꯒꯤ ꯑꯩꯈꯣꯏꯒꯤ ꯂꯧꯗꯨꯁꯨ ꯏꯁꯤꯡ ꯈꯔ ꯄꯦꯠꯄꯒꯤ ꯂꯩꯕꯥꯛꯇꯨꯁꯨ ꯍꯣꯝꯕꯒꯤ ꯈꯣꯏꯕ ꯌꯥꯗꯗꯅ ꯀꯝꯄꯨꯇꯥꯗꯣ ꯆꯦ ꯃꯤ ꯑꯅꯤ ꯑꯍꯨꯝꯅ ꯆꯤꯡꯉꯒ ꯈꯣꯏꯌꯦ ꯍꯥꯏꯕ ꯑꯗꯨꯒꯤ ꯃꯇꯝ ꯆꯪꯕ
ꯑꯗꯨꯗ ꯐꯣꯔꯁꯟ ꯆꯪꯉꯦ ꯈꯣꯏꯕꯗꯤ ꯄꯨꯡ ꯀꯌꯥꯃꯨꯛ ꯈꯣꯏꯒꯦꯗꯤ
ꯐꯣꯔꯁꯟꯗꯤ ꯄꯨꯡꯈꯥꯏꯃꯨꯛꯇꯪ ꯈꯣꯏꯕꯅꯤ
ꯄꯂꯞꯀꯤꯗ
ꯑꯥ ꯄꯨꯡ ꯑꯃꯒꯨꯝꯕꯗꯤ ꯀꯣꯏꯔꯝꯒꯗ꯭ꯔꯥ ꯈꯪꯖꯩ
ꯎꯝ ꯄꯣꯁꯟꯗꯣ ꯑꯃꯨꯛ ꯀꯣꯏꯔꯗꯤ ꯌꯥꯝ ꯐꯒꯗꯕ
ꯐꯣꯔꯁꯟ ꯈꯣꯏꯅꯕꯗꯣ ꯍꯥꯏꯗ꯭ꯔꯦ ꯉꯝ ꯎꯝ ꯁꯪꯗ꯭ꯔꯦ ꯍꯥꯏꯌꯦ ꯈꯣꯏꯕ ꯁꯪꯗꯦ ꯍꯥꯏꯌꯦ ꯑꯗꯨꯒꯤ ꯀꯕꯨꯨꯇꯥ ꯀꯧꯕ
ꯑ ꯑꯗꯨꯗꯤ ꯐꯣꯔꯁꯟ ꯑꯍꯥꯟꯕ ꯈꯣꯏꯕꯗꯣ ꯄꯩꯁꯥ ꯀꯌꯥ ꯆꯪꯉꯦ
ꯑꯗꯨꯗꯤ ꯈꯪꯗ꯭ꯔꯦ ꯄꯤꯗ꯭ꯔꯤ ꯐꯣꯔꯁꯟꯒꯤ ꯄꯩꯁꯥ ꯂꯩꯇꯦ ꯃꯣꯏꯗꯤ ꯀꯣꯟꯅ ꯄꯤꯒꯅꯤ
ꯅꯠꯇꯦ ꯀꯌꯥꯅꯧꯕ ꯍꯥꯏꯔꯛꯇ꯭ꯔꯤꯕꯕꯥ
ꯂꯤꯁꯤꯡ ꯃꯔꯤ ꯈꯪꯗꯦ ꯂꯤꯁꯤꯡ ꯑꯍꯨꯝ ꯃꯔꯤꯒꯨꯝꯕ ꯇꯥꯛꯒꯗ꯭ꯔꯥꯅꯤ
ꯍꯣꯏ ꯑꯗꯨꯗꯤ ꯂꯤꯁꯤꯡ ꯑꯅꯤꯒ ꯆ ꯂꯤꯁꯤꯡ ꯑꯅꯤꯃꯨꯛ ꯍꯥꯏꯔꯔꯕꯗꯤ ꯐꯔꯦꯗ
ꯎꯝ ꯑꯁ ꯇꯣꯛꯑ ꯑꯁꯤꯗ ꯑꯁꯤ ꯋꯥꯔꯤ ꯂꯤꯔꯗꯤ ꯑꯩ ꯁꯥꯎꯔꯛꯑꯅꯤ ꯅꯪ ꯒ꯭ꯌꯥꯟ ꯇꯥꯗꯦꯕ ꯑꯩ ꯍꯥꯏꯁꯦ
ꯏꯁ ꯏꯁ ꯅꯪꯁꯨ ꯍꯦꯛꯇ ꯁꯥꯎꯒꯟꯕꯅꯦ ꯏꯁꯥꯎ ꯂꯒꯟ
ꯑꯇꯣꯞꯄ ꯑꯇꯣꯞꯄ ꯁꯥꯁꯦ ꯂꯧꯒꯦ ꯋꯥꯁꯤ ꯇꯣꯛꯑꯁꯦ ꯑꯩꯅ ꯍꯥꯏꯔꯤꯁꯦ ꯉꯁꯥꯏꯗꯩ ꯍꯥꯏꯕꯗꯣ ꯅꯪꯅ ꯇꯥ ꯇ ꯒ꯭ꯌꯥꯟ ꯇꯥꯔꯦ ꯄꯨꯡ ꯄꯨꯡ ꯄꯨꯡ ꯄꯨꯡ ꯑꯗꯨꯝ ꯂꯩꯌꯦꯕ ꯅꯪꯗꯤ
ꯑꯩꯅ ꯍꯥꯏꯕꯗꯤ ꯄꯨꯡ ꯆꯪꯕꯩꯗꯣ ꯑꯩꯈꯣꯏꯔꯣꯝꯗ ꯂꯧꯕꯁꯤꯒ ꯁꯂꯥꯟ ꯍꯁꯥꯕ ꯍ ꯇ
ꯎ
ꯑꯗꯨꯒꯤꯅꯤꯗ
ꯁꯥꯎꯅꯤꯡꯉꯦ ꯑꯩ ꯐꯖꯅ ꯋꯔꯤ ꯁꯥꯥꯖꯦ ꯌꯥꯔ ꯅꯪ ꯑꯩꯕꯨ ꯁꯥꯎꯍꯜꯂꯦꯕ ꯀꯅꯥꯅ ꯁꯥꯎꯍꯟꯕꯅꯣ ꯍꯥ
ꯏꯁ ꯅꯪꯁꯨ ꯑꯩꯉꯣꯟꯗꯗꯤ ꯁꯥꯎꯒꯠꯂꯦꯗꯤ ꯍꯥꯏ ꯍꯦꯛꯇ ꯁꯥꯎꯋꯦꯅꯦ ꯅꯪꯁꯨ
ꯍ
ꯑ ꯎ ꯁꯒꯠꯂꯦ ꯍꯥꯏꯔꯤꯕ ꯑ
ꯑ ꯑꯩꯅ ꯑꯩꯅ ꯁꯕꯗꯤ ꯃꯤꯅꯤꯠ ꯑꯃ ꯑꯅꯤ ꯈꯛꯇꯅꯦ ꯁꯥꯎꯔꯏꯗꯣ ꯅꯪꯅꯤ ꯅꯨꯃꯤꯠ ꯆꯨꯞꯄ ꯑꯗꯨꯝ ꯁꯥꯎꯔꯤꯗꯨꯗꯤꯌꯦ
ꯄꯥꯅꯤ ꯀꯩꯅꯣ ꯇꯧꯕ ꯇꯧꯗꯗꯤ
ꯅꯨꯞꯄꯥꯅꯤ ꯀꯥꯏꯅ ꯆꯂꯣ
ꯇꯧꯒꯗꯕꯅꯦ ꯃꯤꯗꯤ ꯃꯔꯝ ꯆꯥꯅ ꯁꯥꯎꯕꯅꯦ ꯁꯥꯎꯔꯗꯤꯀꯣ ꯌꯥ ꯌꯥꯗꯗꯤ ꯌꯥꯗ꯭ꯔꯦ ꯇꯧꯒꯗꯕꯗꯨ ꯇꯧꯔꯒꯦ ꯇꯧꯒꯗꯕꯁꯨ ꯇꯧꯔꯒꯦ ꯈꯜꯂꯒ ꯇꯧꯕꯅꯦ ꯃꯣꯏꯗꯤꯀꯣ ꯈꯪꯉꯕ
ꯑꯗꯨꯅꯅꯦ ꯅꯪ ꯅꯥꯊꯟꯗ ꯁꯥꯎꯔꯒ ꯅꯥꯊꯟꯗ ꯊꯦꯝꯃꯤꯗꯣ
ꯏꯊꯟꯇꯥ ꯊꯦꯝꯃꯦ
ꯍꯣꯏ
ꯏꯊꯟꯇꯥ ꯀꯃꯥꯏ ꯊꯦꯝꯕꯔꯥ
ꯅꯊꯟꯇꯥ ꯑꯁ ꯅꯨꯡꯉꯥꯏꯇꯦ ꯈꯜꯂꯒ ꯑꯗꯨꯝ ꯇꯧꯔꯤꯗꯣ
ꯑꯦ ꯑꯗꯨꯃꯥꯏꯅ ꯀ ꯈꯜꯂꯒꯦ ꯀꯩꯅꯣ ꯇꯧꯕꯗꯣ ꯐꯠꯇ꯭ꯔꯣ ꯃꯤ ꯑꯇꯣꯞꯄ ꯑꯣꯏꯔꯗꯤ ꯁꯨꯍꯟ ꯍꯟꯖꯤꯜꯂꯛꯔꯣꯏꯅꯦ
ꯑꯗꯨ ꯑꯗꯨꯒꯨꯝꯕ ꯋꯥꯈꯜ ꯑꯗꯨꯒꯨꯝꯕ ꯋꯥꯈꯜ ꯂꯩꯕ ꯅꯪ ꯊꯦꯡ ꯊꯦꯡꯅꯕꯁꯦ ꯐꯔꯕꯅꯤꯅꯦ
ꯐꯠꯇꯕ꯭ꯔꯣ ꯏꯁ ꯈꯪꯉꯤꯗ ꯀꯥꯏ ꯁꯥꯎꯔꯤꯗꯨꯁꯨ ꯅꯨꯡꯁꯤꯕꯒꯤ ꯁꯥꯎꯕꯩ ꯑꯣꯏꯔꯝꯅꯤꯅꯦ
ꯍꯣꯏ ꯍꯣꯏ ꯆꯨꯝꯃꯦ ꯆꯨꯝꯃꯦ
ꯅꯨꯡꯁꯤꯗ꯭ꯔꯗꯤ ꯁꯥꯎꯔꯔꯣꯏꯗ ꯗꯔꯀꯥꯔ ꯑꯣꯏꯗꯦꯅ ꯂꯩꯒꯅꯦꯕ ꯑꯁ ꯐꯥꯒꯤ ꯇꯧꯕꯅꯦꯗ ꯅꯣꯛꯅꯤꯡꯕꯩ ꯋꯥꯅꯤꯗ
ꯊꯟꯗꯥ ꯅꯣꯛ ꯊꯥꯏꯔꯕ ꯃꯊꯟꯗ ꯅꯣꯛꯑꯒ ꯂꯩ ꯍꯤ ꯄꯤꯌꯦ ꯉꯁꯥꯏꯗꯣ ꯑꯁ ꯌꯥꯝ ꯇꯨꯝꯅꯤꯡꯕꯅꯦꯕ ꯇꯨꯝꯕ ꯌꯥꯗꯕꯒꯤꯀꯣ ꯁꯥꯃꯟꯕꯒꯤ ꯉꯁꯤꯗꯤ ꯇꯨꯝꯃꯔꯣꯏ ꯅꯪꯒ ꯑꯗꯨꯝ ꯋꯥꯔꯤ ꯁꯥꯟꯅꯔꯅꯤꯌꯦ
ꯏꯁ ꯏꯁ ꯉꯥꯏꯍꯥꯛ ꯂꯩꯔ ꯇꯨꯝꯃꯅꯤ
ꯑꯁ ꯈꯪꯗꯦ ꯗꯥꯇꯥ ꯂꯩꯇ꯭ꯔꯗꯤ ꯇꯨꯝꯕ ꯇꯥꯔꯦꯗꯅ
ꯅꯠꯇ꯭ꯔꯣ ꯇꯨꯝꯣꯏꯗ ꯅꯪ ꯊꯣꯛꯂꯛꯄ ꯉꯥꯏꯒꯅꯦꯕ
ꯌꯥꯔꯣꯏꯗ ꯑꯣꯏꯔꯣꯏꯗꯕꯗ ꯄꯩꯍꯥꯏ ꯇ ꯍꯥꯏꯅꯤ
ꯑꯁꯦꯡꯕ ꯅꯪ ꯊꯣꯛꯂꯛꯄ ꯉꯥꯏꯗꯣꯏꯅꯦ ꯑꯩ
ꯅꯥꯏꯟꯇꯤ ꯌꯧꯔꯒꯗꯤ ꯀꯩꯅꯣ ꯇꯧꯔꯦ ꯇꯨ ꯖꯤꯕꯤ ꯑꯅꯤ ꯅꯠꯇ꯭ꯔꯣ
ꯃꯥꯗꯤ ꯉꯁꯥꯏ ꯑꯩ ꯁꯦꯔꯦꯜꯒꯨꯝꯕ ꯌꯦꯡꯕꯗꯣ ꯑꯗꯨꯏꯅꯦꯕ
ꯑꯦꯐ ꯄꯤꯗ ꯌꯦꯡꯉꯗꯤꯅꯦ ꯌꯥꯝ ꯆꯥꯕꯅꯦ ꯍꯁꯇꯤꯅꯦꯕ ꯃꯣꯏꯗꯤ ꯍꯣꯏ ꯕꯣꯜ ꯂꯥꯏꯐꯇ ꯌꯦꯡꯕꯒ ꯆꯞ ꯃꯥꯟꯅꯕꯅꯤ ꯑꯗꯨꯝ ꯃꯥꯟꯅꯕꯅꯦꯕ
ꯅꯪ ꯕꯣꯜ ꯌꯦꯡꯗꯣꯏꯔꯣ ꯍꯣꯔꯦꯟ
ꯌꯦꯡꯗꯣꯏꯅꯦ ꯀꯩꯅꯣ
ꯑꯣ
ꯌꯦꯡꯗ꯭ꯔꯗꯤ
ꯌꯦꯡꯉꯣ ꯌꯦꯡꯉꯣ ꯅꯪ ꯕꯣꯜ ꯌꯦꯡꯕ ꯂꯣꯏꯔꯦ ꯍꯦꯛ ꯂꯣꯏꯕꯒ ꯅꯪ ꯑꯃꯨꯛ ꯆꯪꯉꯅꯤꯀꯣ ꯕꯣꯜ ꯌꯦꯡꯕ ꯂꯣꯏꯕ ꯇꯥꯏꯃꯤꯡꯗꯣ ꯅꯪ ꯆꯪꯉꯅꯦꯕ
ꯍꯣꯏ ꯂꯣꯏꯗ꯭ꯔꯤꯉꯩꯗ ꯆꯪꯉꯅꯤ
ꯑꯣ
ꯍꯦꯛ ꯑꯃꯨꯛ ꯐꯥꯔꯁ ꯍꯥꯞ ꯂꯣꯏꯔꯒ ꯕ꯭ꯔꯦꯛ ꯂꯣꯏꯔꯒ ꯑꯃꯨꯛ ꯍꯦꯛ ꯍꯧꯕꯒꯅꯦ ꯑꯃꯨꯛ ꯆꯪꯉꯅꯦꯕ
ꯑꯣ ꯌꯦꯡꯕ ꯅꯨꯡꯉꯥꯏꯕ꯭ꯔꯅꯦ ꯌꯦꯡꯉꯒ ꯁꯥꯟꯅꯕꯁꯨ ꯌꯥꯝ ꯍꯩꯕ ꯑꯣꯏꯔꯣꯀꯣ ꯍꯌꯦꯡꯋꯥꯏ ꯀꯨꯝꯍꯩꯒꯨꯝꯕꯗ ꯕꯣꯜ ꯁꯥꯅ ꯕꯣꯜ ꯁꯥꯟꯅꯥꯕ ꯍꯧꯔꯅꯤ ꯑꯗꯨꯒꯥ ꯁꯥꯟꯅꯕ ꯍꯩꯇ꯭ꯔꯗꯤ ꯑꯩ ꯃꯥꯏ ꯆꯣꯝꯇꯣꯏꯅꯤ
ꯑꯁ ꯗꯁ ꯗꯔꯀꯥꯔ ꯑꫭꯏꯗꯦꯗ꯫
ꯒꯣꯒ ꯐꯖ ꯑꯅꯤ ꯑꯍꯨꯝ ꯆꯟꯕꯤꯔꯗꯤ ꯍꯥ꯫
ꯁꯤꯁ ꯋꯥꯊꯤꯗꯤ꯫ ꯁꯁꯥ ꯁꯥꯟꯅꯔꫭꯏ ꯗꯨꯗꯤ꯫
ꯁꯅꯥꯑꫭ ꯄꯪ ꯆꯩ ꯆꯥꯅꯤ ꯅꯪ꯫
ꯇꯂꯦ ꯍꯥ꯫ ꯎꯝ ꯅꯪ ꯀꯥꯏ ꯂꯩꯅꯣ ꯃꯅꯨꯡꯗ ꯂꯩꯕ꯭ꯔꯣ꯫
ꯍꯣꯏ ꯃꯅꯨꯡꯗ ꯐꯃꯨꯡꯗ ꯂꯩꯌꯦ꯫
ꯅꫭꯏ ꯃꯥꯗꯤ꯫ ꯃꯍꯧꯗꯥꯏꯅꯦ꯫
ꯑ ꯐꯃꯨꯡꯗ ꯚꯤꯗꯤꯑꯣ ꯌꯦꯡꯒ ꯂꯩꯌꯦ꯫
ꯑꯥ ꯇꯨꯃꯤꯟ ꯌꯦꯡꯈꯔꯦꯀꫭ꯫
ꯑꯥ꯫
ꯐꯩꯅꯦ꯫ ꯌꯥꯝ ꯐꯩ ꯌꯥꯝ ꯐꯩ꯫
ꯎꯝ꯫
ꯀꯩ ꯈꯪꯗꯕ
ꯋꯥꯔꯕ ꯃꯥꯜꯂꯦ꯫ ꯉꯍꯥꯛ ꯄꯣꯊꯥꯕ ꯑꯣꯏꯅ ꯚꯤꯗꯤꯑꯣ ꯌꯦꯡꯒꯦ ꯍꯥꯏ꯫
ꯅꫭ ꯉꯁꯥꯏ ꯑꯌꯨꯛꯇꯣ ꯀꯩꯒꯤꯅꯣꯕ ꯑꯣꯟꯅ ꯇꯩꯅ ꯆꯠꯂꯦ ꯅꯪꯅ ꯐꯖꯅ ꯍꯥꯏꯕꯤꯗꯕꯩꯔ ꯀꯩꯒꯤꯅꯣ꯫
ꯑꯗꯨꯅꯦ ꯑꯩꯕꯨ ꯑꯃꯨꯛ ꯁꯥꯎꯔꯦ ꯑꯩ ꯋꯥꯊꯤ ꯑꯃꯨꯛ ꯆꯥꯔꯦ꯫
ꯅꯪꯅ ꯐꯖꯅ ꯍꯥꯏꯕꯤꯕ ꯌꯥꯗꯕ꯭ꯔꯕ꯫
ꯅꯪꯅꯅꯤꯗꯅ ꯑꯗꯨꯗꯤ꯫
ꯏꯁ ꯑꯩꯉꯣꯟꯗ ꯂꯣꯏ ꯇꯥꯏꯅꯔꯣ꯫
ꯅꯨꯡꯁꯤꯕꯒꯤ ꯇꯥꯏꯅꯔꯤꯅꯤꯅꯦ ꯀꯔꯤꯔ ꯈꯪꯅꯤꯅ꯫
ꯁꯤꯁ ꯅꯨꯡꯁꯤꯕꯩ ꯀꯥꯏꯟ ꯅꯨꯡꯁꯤꯔ ꯅꯨꯡꯁꯤꯗ꯭ꯔ ꯀ꯭ꯌꯥꯟ ꯃꯦꯟ ꯇꯥꯗꯦꯗ꯫
ꯎꯝ꯫
ꯅꯨꯡꯁꯤꯔꯃꯣꯏꯗ꯫ ꯄꯪꯍꯥꯏ ꯍꯥꯏꯖꯟ ꯍꯥꯏꯖꯟꯕ ꯃꯥꯜꯂꯦ꯫
ꯑꯣ ꯅꯠꯇꯦ ꯅꯨꯡꯁꯤꯕꯒꯤ ꯍꯥꯏꯔꯤꯅꯦ ꯀꯩꯅꯣ ꯅꯪ꯫ ꯅꯨꯡꯁꯤꯍꯦ ꯃꯤꯕꯨ ꯅꯨꯡꯁꯤꯗ ꯕ ꯃꯤ ꯂꯩꯕ꯭ꯔꯣ ꯑꯁ ꯅꯪꯁꯤꯗꯤ꯫
ꯎꯝ ꯅꯨꯡꯁꯤꯗꯕ ꯃꯤꯗꯨꯁꯨ ꯂꯩꯌꯦ꯫
ꯂꯩꯌꯦ ꯑꯩꯗꯤ꯫
ꯃꯤ ꯍꯥꯏꯕꯁꯤꯗꯤ ꯑꯗꯨꯝ ꯅꯨꯡꯁꯤꯌꯦꯗꯅ ꯃꯤꯅꯤꯅ꯫
ꯅꯨꯡꯁꯤꯗꯕ ꯃꯤꯁꯨ ꯂꯩꯌꯦꯕ꯫
ꯅꯪꯔꯣ꯫
ꯍꯥꯏ꯫
ꯀꯅꯥꯗꯥ꯫
ꯅꯪ꯫
ꯆ ꯅꯪ ꯆꯩ ꯆꯥꯔꯅꯤ ꯑꯩꯒ ꯅꯪ ꯍꯧꯖꯤꯛ ꯂꯩꯃꯤꯟꯅꯔꯅꯤ ꯅꯥꯀꯣꯛꯇꯣ ꯀꯥꯞꯇꯧꯔꯦ ꯑꯩꯅ꯫
ꯂꯥꯛꯑꯣꯅꯦ꯫
ꯅꯪꯒꯤ ꯀꯔꯤ ꯍꯥꯏ